ꯑꯣꯝ
ꯍꯥꯏ ꯇꯥꯔꯦ ꯑꯩ ꯉꯁꯥꯏ ꯍꯥꯏꯕꯗꯣ ꯎꯆꯦꯛ ꯃꯆꯥꯁꯤꯀꯣ ꯊꯑꯣꯏꯅꯅꯦ ꯊꯤꯕ ꯆꯠꯇꯣꯏꯅꯦꯕꯀꯣ ꯍꯥꯏꯗꯤ ꯑꯩꯈꯣꯏ ꯆꯤꯡꯗꯅꯤ ꯈꯪꯗꯦ ꯑꯩꯈꯣꯏ ꯁꯤꯗꯒꯤꯁꯨ ꯇꯧꯋꯦꯕꯀꯣ ꯑꯩꯈꯣꯏꯅ ꯐꯥꯕꯕꯁꯤ ꯀꯃꯥꯏꯅ ꯐꯥꯒꯦ ꯍꯥꯏꯕ ꯁꯦꯡꯄꯥꯡꯕꯨꯗꯤ ꯗꯨꯝ ꯍꯣꯏ ꯑꯍꯟꯈꯩꯅꯁꯨ ꯑꯗꯨꯝ ꯍꯥꯏꯗꯤ ꯄꯥꯏꯕ ꯈꯣꯠꯄ ꯁꯥꯟꯅꯕꯗ ꯐꯠꯇꯦ ꯈꯣꯠꯇꯦ ꯍꯥꯏꯕꯗꯒꯤ ꯑꯗꯨꯝ ꯁꯥꯟꯅꯗ꯭ꯔꯦꯕꯀꯣ ꯑꯗꯨꯒ ꯑꯩꯈꯣꯏꯒꯤꯗꯤ ꯅꯍꯥꯟꯋꯥꯏꯗꯤ ꯑꯗꯨꯝ ꯏꯒꯤ ꯌꯨꯝꯁꯦ ꯑꯗꯨꯝ ꯁꯥꯟꯅꯔꯝꯃꯤꯅꯀꯣ ꯏꯒꯤ ꯌꯨꯝ ꯅꯠꯇ꯭ꯔꯁꯨ ꯁꯪꯒꯣꯏ ꯀꯩꯀꯩ ꯂꯩꯗꯅꯀꯣ ꯑꯁꯤꯗ ꯁꯦꯟꯗ꯭ꯔꯥꯡ ꯃꯍꯨꯝꯁꯦ ꯁꯥꯗꯣꯏꯅꯦꯕ ꯀꯃꯥꯏ ꯐꯥꯒꯦ ꯍꯥꯏꯕ ꯃꯇꯝꯗ ꯑꯩꯈꯣꯏꯒꯤ ꯂꯨ ꯑꯁꯥꯡꯕ ꯑꯃ ꯂꯩꯗꯅ ꯑꯩꯈꯣꯏꯒꯤ ꯁꯔꯥꯔꯨ ꯍꯥꯏꯗ ꯑꯃ ꯂꯩꯕꯅꯦꯕꯀꯣ ꯑꯗꯨꯗꯒꯤ ꯂꯨꯁꯤꯠ ꯇꯧꯔꯒꯅꯦ ꯍꯥꯏꯗꯤ ꯃꯅꯤꯡꯁꯤꯗ ꯑꯩꯈꯣꯏ ꯀꯩꯅꯣ ꯃꯦꯟꯗꯣꯏꯅꯦꯕ ꯍꯥꯏꯗꯤ ꯃꯥꯒꯤ ꯃꯃꯥꯡ ꯁꯨꯃꯥꯏꯅ ꯄꯥꯛꯊꯣꯛꯄꯁꯤꯗꯅ ꯀꯩꯅꯣꯁꯦ ꯍꯧꯖꯤꯛꯀꯤ ꯃꯍꯨꯝꯁꯤꯗ ꯊꯦꯡꯖꯤꯜꯂꯒ ꯀꯛꯛ ꯀꯛꯛ ꯊꯤꯟꯗꯣꯏꯅꯦꯕ ꯆꯩꯅꯤ ꯑꯗꯨ ꯀꯥꯟꯗ ꯁꯦꯟꯗꯥꯡ ꯃꯌꯥꯝꯁꯨ ꯂꯣꯏ ꯄꯥꯏꯊꯣꯛꯇꯣꯏꯅꯦꯕ ꯑꯗꯨꯗꯨꯒ ꯃꯅꯤꯡꯁꯤꯅ ꯑꯩꯈꯣꯏꯅ ꯈꯪꯗꯦ ꯄꯨꯣꯔꯥ ꯈꯥꯎꯅꯅꯤ ꯈꯪꯗꯦ ꯑꯩ ꯆꯔꯨꯗꯅꯤ ꯈꯪꯗꯦ ꯑꯗꯨꯃꯥꯏꯅ ꯇꯧꯔꯒ ꯃꯦꯜꯂꯒ ꯀꯣ ꯃꯥꯒꯤ ꯆꯪꯈ꯭ꯔꯀꯥꯟꯗꯀꯣ ꯈꯨꯠꯅ ꯑꯃꯝ ꯊꯦꯡꯖꯤꯜꯂ ꯑꯗꯨꯃꯥꯏꯅ ꯐꯥꯕ ꯈꯣꯠꯄ ꯑꯗꯨꯃꯥꯏꯅꯁꯨꯦ ꯌꯥꯝ ꯇꯧꯔꯛꯑꯦ ꯍꯥꯏꯗꯤ ꯁꯟꯗ꯭ꯔꯡꯁꯤꯗꯤ ꯐꯩ ꯃꯩ ꯐꯥꯔꯛꯑꯦ ꯍꯥꯏꯕꯗꯤ ꯑꯗꯨꯒ ꯑꯗꯨꯝ ꯆꯥꯕꯁꯨ ꯌꯥꯎꯋꯦ ꯑꯗꯨ ꯈꯔ ꯃꯆꯥꯒꯨꯝꯕ ꯑꯣꯏꯕꯁꯤꯅꯀꯣ ꯊꯋꯏ ꯌꯧꯇꯨꯅꯦ ꯆꯦꯡ ꯆꯥꯛ ꯄꯤꯖꯔꯒ ꯈꯣꯠꯂꯒ ꯀꯣ ꯌꯨꯝꯗꯗꯤ ꯄꯨꯁꯤ ꯌꯥꯎꯔꯣꯏꯅꯦꯕ ꯁꯨꯃꯥꯏꯅ ꯉꯥꯡꯗꯣꯏꯅꯦꯕꯀꯣ ꯑꯗꯨꯅ ꯑꯩꯈꯣꯏ ꯁꯒꯣꯏ ꯑꯃ ꯂꯩꯔꯝꯃꯦꯕꯀꯣ ꯁꯪꯒꯣꯏꯁꯦ ꯊꯑꯣꯏꯅ ꯊꯝꯃꯒꯅ ꯀꯩꯅꯣ ꯑꯩꯅ ꯀꯣꯟꯕꯤꯔꯤꯕꯅꯤꯒ ꯇꯧꯔꯒ ꯏ ꯊꯥꯗꯒ ꯊꯥꯡꯕ ꯈꯀꯣꯠ ꯑꯗꯨꯃ ꯂꯩꯕꯅꯤꯒ ꯇꯧꯔ ꯇꯧꯋ ꯌꯥꯝ ꯇꯧꯔꯛꯑꯦ ꯍꯥꯏ ꯊꯣꯛꯣꯛꯇꯕ ꯑꯗꯨꯃꯥꯏꯅ ꯑ ꯂꯨ ꯀꯩꯁ ꯍꯥꯎ ꯀꯣꯄ ꯑꯗꯨꯗꯤ
ꯑꯣ ꯑꯩꯈꯣꯏꯒꯤ ꯑꯣꯏꯅꯗꯤ ꯑꯗꯨꯃꯥꯏꯅ ꯑꯩ ꯉꯁꯥꯏ ꯍꯥꯏꯕꯗ ꯎꯆꯦꯛꯀꯨꯝꯕꯁꯤ ꯀꯌꯥ ꯎꯆꯦꯛꯀꯨꯝꯕꯁꯤ ꯀꯌꯥ ꯐꯥꯕ ꯈꯣꯠꯄꯗꯤ ꯇꯧꯔꯛꯇ꯭ꯔꯦꯕꯀꯣ ꯑꯗꯨꯒ ꯅꯪꯅ ꯍꯥꯏꯔꯤꯕ ꯑꯗꯨꯃꯥꯏꯅ ꯑꯗꯨꯝ ꯍꯥꯏꯕꯗꯤ ꯑꯩꯈꯣꯏꯗꯤ ꯈꯤꯇꯪ ꯆꯍꯤ ꯑꯃꯅꯤ ꯍꯦꯟꯒꯠꯄ ꯂꯩꯗꯅꯀꯣ ꯑꯍꯟ ꯃꯈꯩ ꯑꯗꯨꯝ ꯐꯥꯕ ꯌꯥꯎꯅꯩꯑꯕꯀꯣ ꯇꯦꯡꯕꯥꯥꯡ ꯐꯥꯔꯒ ꯉꯧꯕ ꯆꯥꯕ ꯈꯣꯠꯄ ꯑꯗꯨꯝ ꯁꯦꯟꯗ꯭ꯔꯥꯡꯗꯣ ꯑꯗꯨꯃꯥꯏꯅ ꯂꯨꯗꯒꯤ ꯐꯥꯕ ꯈꯣꯠꯄ ꯏꯒꯤ ꯃꯍꯨꯝ ꯏ ꯍꯥꯏꯕꯗꯤ ꯍꯣꯏ ꯂꯣꯏꯅ ꯁꯥꯟꯅꯔꯝꯃꯦꯕ ꯑꯩꯈꯣꯏꯒꯤꯁꯨ ꯌꯨꯝꯖꯥꯎ ꯂꯩꯔꯝꯃꯤ ꯏꯗ ꯄꯨꯂꯞ ꯄꯨꯟꯅ ꯂꯩꯔꯝꯃꯦꯕꯀꯣ ꯑꯗꯒꯤ ꯑꯩꯈꯣꯏꯒꯤ ꯀꯩꯅꯣꯗꯁꯨ ꯑꯩꯈꯣꯏꯒꯤ ꯃꯥꯡꯒꯣꯟꯜ ꯃꯥꯡꯒꯣꯟꯜ ꯅꯠꯇꯦ ꯁꯪꯒꯣꯏꯗꯁꯨ ꯏ ꯒꯤꯗ ꯁꯥꯕ ꯑꯗꯨꯃꯥꯏꯅ ꯇꯧꯔꯒ ꯂꯩꯔꯝꯃꯦ ꯑꯗꯨꯗꯒꯤ ꯌꯨꯝꯩ ꯃꯅꯨꯡꯗꯒꯤꯕꯨꯗꯤ ꯀꯥ ꯍꯦꯟꯅ ꯐꯥꯗ꯭ꯔꯦ ꯑꯗꯨꯒ ꯁꯪꯒꯣꯏꯗꯒꯤꯗꯤ ꯌꯥꯝ ꯐꯅꯩꯑꯕꯀꯣ ꯑꯍꯟ ꯃꯈꯩ ꯑꯗꯨꯝ ꯂꯥꯛꯑꯒ ꯐꯅꯩ ꯑꯗꯨꯗꯣ ꯃꯣꯏꯅ ꯌꯥꯝ ꯄꯤꯛ ꯇ ꯄꯤꯔꯒꯗꯤ ꯑꯩꯈꯣꯏꯗ ꯁꯥꯟꯅꯅꯕꯒ ꯑꯗꯨꯝ ꯄꯤꯔꯝꯕꯁꯨ ꯌꯥꯎꯏꯑꯕ ꯑꯩꯈꯣꯏꯅ ꯁꯨꯝ ꯄꯥꯝꯖꯕꯗꯨ ꯎꯕꯒꯤ ꯑꯗꯨꯒ ꯆꯥꯕ ꯈꯣꯠꯄꯗꯤ ꯇꯧꯔꯛꯇꯦ ꯑꯗꯨꯒ ꯐꯥꯕ ꯈꯣꯠꯄꯁꯨ ꯀꯌꯥ ꯇꯧꯔꯛꯇꯦꯕꯀꯣ ꯑꯗꯨ ꯍꯥꯏꯔꯒ ꯑꯩꯅ ꯊꯥꯏꯅ ꯁꯨꯝ ꯂꯣꯏꯔꯛꯄꯁꯦ ꯌꯥꯝ ꯂꯣꯏꯅꯤꯡꯉꯛꯄ ꯑꯃꯁꯨ ꯂꯩꯔꯒ ꯂꯣꯏꯕ ꯐꯪꯈꯤꯗꯕꯁꯤꯅ ꯀꯩꯅꯣ ꯑꯣꯏꯗꯣꯏꯅꯦꯕꯀꯣ ꯑꯩꯈꯣꯏꯒꯤ ꯊꯦꯕꯁꯦ ꯊꯦꯕꯁꯦ ꯌꯥꯝ ꯂꯣꯏꯅꯤꯡꯉꯦꯕ ꯑꯩꯁꯦ ꯑꯗꯨꯝ ꯊꯥꯏꯅ ꯊꯥꯏꯅ ꯑꯗꯒꯤ ꯂꯣꯏꯅꯤꯡꯉꯒꯗꯤ ꯂꯩꯕ ꯑꯣꯏꯗꯣꯏꯕ ꯑꯗꯨꯒ ꯑꯗꯨꯝ ꯍꯥꯏꯗꯤ ꯀꯩ ꯍꯥꯏꯅꯤ ꯑꯉꯥꯡ ꯑꯣꯏꯕꯒꯤ ꯑꯗꯨꯝ ꯉꯝꯗꯅ ꯂꯥꯛꯑꯦ ꯑꯗꯒꯤ ꯌꯨꯝꯗ ꯑꯃꯨꯛ ꯂꯩꯇꯕꯅꯤ ꯈꯪꯗꯦ ꯁꯨꯃꯥꯏꯅ ꯁꯨꯝ ꯇꯧꯕꯗꯒꯤ ꯊꯦꯕꯁꯤꯃ ꯂꯣꯏꯗ꯭ꯔꯦ ꯀꯌꯥ ꯑꯗꯨꯒ ꯑꯩꯅ ꯑꯉꯥꯡ ꯑꯣꯏꯔꯤꯉꯩꯗꯒꯤ ꯂꯣꯏꯔꯛꯈꯤꯕ ꯍꯥꯏꯔꯒꯗꯤ ꯎꯆꯤ ꯑꯉꯧꯕ ꯍꯥꯏꯔꯒ ꯑꯃ ꯂꯩꯔꯝꯃꯦꯕꯀꯣ ꯃꯇꯝ ꯑꯃ ꯍꯥꯏꯇꯥꯔꯦ ꯑꯗꯨ ꯂꯨꯄꯥ ꯃꯉꯥ ꯄꯤꯕ꯭ꯔꯥ ꯂꯨꯄꯥ ꯃꯉꯥꯒꯤ ꯑꯅꯤ ꯇꯧꯕ꯭ꯔꯥ ꯑꯗꯨꯃꯥꯏꯅ ꯇꯧꯔꯒ ꯑꯩꯈꯣꯏꯁ ꯂꯩꯔꯛꯈꯤꯕꯑꯕꯀꯣ ꯃꯤꯠꯆꯤꯁꯦ ꯉꯧꯗꯣꯏꯅꯦꯕꯀꯣ ꯑꯗꯨ ꯃꯆꯥ ꯑꯣꯏꯅ ꯂꯧꯗꯣꯏꯅꯦ ꯂꯩꯣꯏꯕꯗꯤ ꯑꯗꯨꯒ ꯑꯗꯨꯃꯥꯏꯅ ꯌꯣꯛꯇꯣꯏꯅꯦ ꯕꯣꯛꯁꯅꯔꯒ ꯁꯥꯔꯒꯀꯣ ꯑꯗꯨꯃꯥꯏꯅ ꯎꯆꯦ ꯑꯉꯧꯕ ꯂꯩꯔꯛꯈꯤꯕꯒꯤ ꯋꯥꯔꯤꯁꯦ ꯃꯈꯥ ꯇꯥꯔꯛꯀꯦ ꯑꯗꯣ ꯅꯪ ꯈꯪꯕ꯭ꯔꯥ ꯈꯪꯗꯕ꯭ꯔꯥꯗꯣ ꯑꯗꯨ ꯍꯥꯏꯕꯤꯔꯝꯕꯅꯤ ꯅꯣꯏꯗꯤ ꯇꯧꯔꯛꯄ꯭ꯔꯥ ꯑꯗꯨ ꯆꯡꯉꯨꯕꯗꯣ
ꯑꯧ ꯂꯣꯏꯔꯦ ꯑꯩꯈꯣꯏꯁꯨ ꯊꯑꯣꯏꯅꯀꯣ ꯆꯦꯡꯉꯧꯕ ꯂꯨꯄꯥ ꯃꯉꯥꯒꯤ ꯇꯔꯥ ꯇꯧꯔꯦꯕꯀꯣ ꯑꯗꯨ ꯃꯥꯒꯤ ꯃꯀꯣꯟꯁꯦ ꯀꯩꯅ ꯑꯣꯏꯒꯦ ꯍꯥꯏꯕ ꯃꯇꯝꯗ ꯑꯣꯦ ꯀꯣꯍꯩ ꯆꯣꯠꯄꯩ ꯈꯔ ꯑꯗꯨꯗꯨꯅ ꯀꯩ ꯍꯥꯏꯅꯤ ꯑꯩꯈꯣꯏꯒꯤ ꯗꯨꯀꯥꯟꯗ ꯁꯦꯝ ꯌꯣꯟꯕꯒꯤ ꯑꯩꯈꯣꯏꯒꯤ ꯀꯩꯅꯣ ꯂꯩꯗꯅ ꯎꯄꯥꯛꯅ ꯁꯥꯕ ꯑꯃ ꯂꯩꯅ ꯁꯦꯝ ꯌꯣꯟꯕꯒꯤ ꯊꯑꯣꯏꯅ ꯑꯩꯈꯣꯏꯅꯅꯦ ꯂꯨꯄꯥ ꯑꯅꯤ ꯄꯤꯔꯒ ꯑꯍꯨꯝ ꯄꯤꯔꯒ ꯑꯗꯨꯃꯥꯏꯅ ꯊꯧꯔ ꯂꯩꯔꯨꯗꯣꯏꯅꯦꯕꯀꯣ ꯑꯗꯨꯗꯨꯒ ꯃꯀꯣꯟꯅ ꯁꯥꯔꯒ ꯑꯗꯨꯃꯥꯏꯅ ꯇꯧꯔꯒ ꯊꯝꯕ ꯈꯣꯠꯄ ꯑꯗꯨꯃꯥꯏꯅ ꯇꯧꯔꯦ ꯑꯗꯩ ꯎꯆꯦꯛꯁꯤ ꯈꯣꯡꯃꯅꯤ ꯃꯆꯥꯁꯦ ꯌꯥꯝ ꯌꯥꯝ ꯄꯨꯑꯦꯕꯀꯣ ꯑꯗꯩ ꯃꯆꯥꯁꯤꯦ ꯑꯃꯨꯛ ꯌꯣꯛꯎꯔꯒ ꯌꯨꯝ ꯑꯃ ꯂꯩꯇꯗꯅꯦ ꯃꯆꯤꯟꯖꯥꯛꯁꯤꯅ ꯀꯩ ꯀꯩ ꯊꯤꯒꯦ ꯍꯥꯏ ꯀꯥꯟꯗ ꯆꯥꯛꯁꯤꯅ ꯆꯥꯛꯒꯤ ꯊꯑꯣꯏ ꯑꯣꯏꯅ ꯑꯩꯈꯣꯏꯒꯤ ꯂꯝꯝꯊꯣꯡ ꯊꯣꯡꯕꯒꯨꯝꯕ ꯀꯩꯒꯨꯝꯕꯁꯦ ꯊꯣꯡꯉꯒ ꯊꯥꯛꯄꯤꯗꯣꯏꯅꯕꯗꯨ ꯌꯥꯝꯍꯟꯕꯒꯤ ꯃꯅꯝꯒ ꯅꯝꯊꯤꯔꯛꯄꯅꯦ ꯀꯩ ꯀꯩꯧꯔꯛꯄ ꯀꯒꯌꯥ ꯃꯌꯥꯝ ꯇꯥꯗꯕꯤ ꯌꯥꯎꯕ ꯌꯥꯎꯋꯦꯗ ꯑꯗꯩ ꯄꯤꯊꯣꯛꯐꯝ ꯑꯨ ꯂꯩꯇꯕꯒꯨꯝ ꯇꯧꯕꯀꯣ ꯑꯗꯨꯃꯥꯏꯅ
ꯑꯣ ꯑꯗꯨꯅꯦ ꯍꯥꯏꯔꯞ ꯃꯥꯟꯅꯔꯝꯃꯦ ꯑꯩꯅ ꯃꯈꯥ ꯇꯥꯔꯛꯀꯦ ꯍꯥꯏꯅꯣ ꯑꯗꯨꯅꯦꯕ ꯑꯍꯥꯟꯕꯗꯤ ꯑꯩꯈꯣꯏꯁꯦ ꯈꯪꯗꯕꯒꯤ ꯑꯗꯨꯝ ꯍꯥꯏꯕꯗꯤ ꯄꯤꯛꯁꯨ ꯄꯤꯛꯏꯒ ꯍꯥꯏꯕꯒꯤꯀꯣ ꯕꯣꯛꯁ ꯀꯥꯔꯇꯨꯟ ꯕꯣꯛꯁꯀꯨꯝꯕꯗ ꯑꯣꯏꯅ ꯁꯦꯝꯃꯝꯃꯦꯕꯀꯣ ꯑꯗꯨ ꯁꯦꯝꯕꯁꯤꯗ ꯀꯃꯥꯏꯅ ꯇꯧꯒꯦ ꯁꯤꯅ ꯀꯥꯔꯇꯨꯟ ꯕꯣꯛꯁ ꯍꯥꯏꯕꯁꯤꯃꯛꯇꯕꯨ ꯀꯌꯥꯝ ꯀꯜꯂꯨꯅ ꯅꯠꯇ꯭ꯔꯥ ꯑꯗꯨꯅ ꯍꯧꯗꯣꯡꯅ ꯌꯥꯝ ꯅꯨꯡꯉꯥꯏꯕ ꯑꯣꯏꯕ ꯍꯧꯗꯣꯡꯅ ꯐꯥꯔꯒ ꯆꯥꯊꯣꯛꯈꯤꯕ ꯑꯩꯈꯣꯏꯅꯗꯤ ꯁꯣꯝꯗ ꯕꯤꯠ ꯂꯩꯔꯝꯃꯦ ꯀꯥꯏꯅ ꯊꯣꯡ ꯊꯣꯡꯅꯥ ꯋꯥꯍꯥ ꯍꯥꯞꯇꯣꯏꯅꯦꯕ ꯑꯃꯨꯛ ꯀꯛꯊꯠꯂꯒ ꯁꯦꯝꯃꯤꯅꯦꯕꯀꯣ ꯀꯥꯔꯇꯨꯟ ꯕꯣꯛꯁꯁꯤꯗ ꯁꯤꯅ ꯊꯣꯡꯅꯤ ꯁꯤꯅ ꯊꯣꯡꯅꯥꯎꯅꯤ ꯀꯥꯏꯅ ꯑꯗꯨꯃꯛ ꯑꯗꯨꯗꯗꯤ ꯅꯨꯡꯉꯥꯏꯔꯦ ꯑꯗꯣ ꯍꯧꯗꯣꯡꯗꯗꯤ ꯈꯪꯕꯣꯟꯗ ꯑꯗꯣ ꯑꯗꯨ ꯃꯇꯝꯗꯨꯗꯗꯤ ꯑꯗꯨꯅ ꯍꯧꯗꯣꯡꯅ ꯆꯥꯊꯣꯛꯈꯤꯕꯀꯣ ꯑꯍꯥꯟꯕ ꯂꯩꯕ ꯀꯩꯅꯣꯁꯦ ꯃꯔꯤꯔ ꯑꯗꯨꯃꯥꯏꯅ ꯂꯩꯈꯤꯕ ꯃꯥꯜꯂꯦ ꯑꯗꯨ ꯍꯧꯗꯣꯡꯅ ꯂꯣꯏꯅꯃꯛ ꯆꯥꯈꯤ ꯂꯩꯔꯝꯃꯦꯕꯀꯣ ꯑꯗꯒꯤ ꯃꯊꯪ ꯂꯩꯕꯗꯗꯤ ꯑꯩꯈꯣꯏꯁꯨ ꯑꯗꯨꯃꯥꯏꯅ ꯍꯪꯅꯕꯗꯒꯤ ꯃꯣꯏꯗꯒ ꯍꯪꯉꯦ ꯀꯩꯀꯩꯗ ꯀꯃꯥꯏꯅ ꯁꯥꯒꯦ ꯈꯣꯠꯀꯦ ꯀꯦꯅ ꯑꯗꯣ ꯃꯣꯏꯅ ꯍꯥꯏꯔꯛꯄꯁꯦ ꯎꯕꯥꯛꯅ ꯇꯧꯔꯒ ꯁꯥꯏ ꯑꯗꯨꯗ ꯅꯣꯏꯅ ꯎ ꯋꯥ ꯀꯩꯀꯥꯗꯣ ꯇꯧꯔꯣꯏꯗꯕ ꯑꯣꯏꯔꯒꯗꯤ ꯑꯗꯨꯝ ꯁꯦꯝ ꯌꯣꯝꯂꯣꯝꯗꯒꯤ ꯂꯩꯕ ꯆꯠꯂꯣ ꯑꯗꯨꯒ ꯃꯣꯏꯒꯤ ꯎ ꯑꯄꯥꯕ ꯈꯔ ꯈꯔ ꯂꯟꯕꯗꯣꯀꯣ ꯑꯗꯨꯒꯨꯝꯕꯗꯣ ꯂꯧꯊꯣꯛꯑꯣ ꯑꯗꯨꯒ ꯑꯃꯨꯛ ꯁꯥꯍꯧꯗꯣꯏꯅꯦꯅ ꯍꯥꯏꯔꯒ ꯑꯗꯨꯃꯥꯏꯅ ꯑꯗꯨꯃꯥꯏꯅꯁꯨ ꯂꯧꯔꯛꯈꯤꯕꯕꯀꯣ ꯑꯗꯨꯗꯒꯤ ꯑꯃꯨꯛ ꯑꯗꯨꯁꯨ ꯈꯤꯇꯪ ꯀꯟꯕ ꯋꯥꯠꯄꯅꯦ ꯍꯥꯏꯕꯗꯒꯤ ꯑꯩꯈꯣꯏ ꯖꯥꯂꯤꯅ ꯁꯦꯝꯕ ꯍꯥꯏꯇꯥꯔꯦ ꯖꯥꯂꯤꯒꯤ ꯕꯥ ꯈꯔ ꯇꯧꯔꯒ ꯖꯥꯂꯤ ꯑꯣꯏꯅ ꯈꯤꯇꯪ ꯀꯨꯞꯅ ꯁꯦꯝꯃ ꯖꯥꯂꯤꯅꯀꯣ ꯑꯗꯨꯃꯥꯏꯅꯒ ꯁꯥꯍꯜꯂꯛꯑꯦ ꯑꯩꯈꯣꯏ ꯀꯀꯥ ꯍꯣꯏꯗꯒꯀꯣ ꯑꯗꯨꯃꯥꯏꯅ ꯁꯥꯍꯜꯂꯛꯑꯒ ꯌꯣꯛꯂꯛꯑꯦ ꯑꯗꯨꯒ ꯍꯣꯏ ꯃꯆꯥ ꯄꯣꯛꯄꯁꯦ ꯌꯥꯝ ꯌꯥꯝ ꯄꯣꯛꯄꯅꯦ ꯑꯗꯨꯒ ꯃꯣꯏ ꯎꯆꯤꯒꯤꯗꯨꯝ ꯃꯅꯝ ꯑꯃꯗꯤ ꯂꯩꯖꯕꯅꯦꯕꯀꯣ ꯑꯗꯣ ꯑꯩꯈꯣꯏꯗꯤ ꯃꯆꯤꯟꯖꯥꯛ ꯑꯣꯏꯅ ꯆꯥꯛꯀꯨꯝꯕꯗꯤ ꯀꯌꯥ ꯄꯤꯔꯛꯈꯤꯗꯕ ꯃꯥꯜꯂꯦ ꯃꯣꯏꯒꯤ ꯃꯆꯤꯟꯖꯥꯛ ꯑꯃ ꯂꯩꯌꯦꯕꯀꯣ ꯃꯇꯝꯗꯁꯨ ꯑꯗꯨꯝ ꯄꯤꯖꯅꯕ ꯍꯥꯏꯇꯥꯔꯦ ꯑꯗꯨꯒꯨꯝꯕꯗꯨ ꯂꯩꯔꯒ ꯑꯗꯨꯃꯥꯏꯅ ꯄꯤꯖꯔꯛꯈꯤ ꯑꯗꯨꯒ ꯑꯗꯨꯝ ꯑꯩꯒꯤ ꯑꯗꯣ ꯑꯗꯨꯝ ꯈꯔ ꯅꯥꯟꯊꯣꯛꯈꯤꯕ ꯌꯥꯎ ꯑꯗꯒꯤ ꯈꯔ ꯍꯧꯗꯣꯡꯅ ꯆꯥꯈꯤꯕ ꯑꯗꯩ ꯈꯔ ꯑꯗꯨꯝ ꯃꯤꯗ ꯄꯤꯔꯒ ꯑꯗꯨꯃꯥꯏꯅ ꯇꯧꯔꯒ ꯑꯗꯨꯝ ꯇꯟꯈꯤꯕꯗꯒꯤ ꯑꯗꯨꯃꯥꯏꯅ ꯂꯣꯏꯈꯤꯗꯕ ꯃꯥꯜꯂꯦ ꯑꯗꯨꯒ ꯌꯥꯝ ꯍꯦꯛꯇ ꯆꯥꯎꯅ ꯃꯆꯥ ꯄꯣꯛꯄ ꯈꯣꯠꯄ ꯑꯗꯨꯃꯥꯏꯅ ꯇꯧꯕꯗꯤ ꯇꯧꯕꯤꯗꯦ ꯑꯗꯨꯝ ꯃꯔꯤ ꯃꯉꯥ ꯇꯔꯨꯛ ꯃ ꯃꯥꯏꯒꯤ ꯆꯥꯡꯗ ꯑꯗꯨꯃꯥꯏꯅ ꯑꯣꯏꯔꯒꯀꯣ ꯑꯗꯨꯝ ꯇꯣꯛꯈ꯭ꯔꯦꯕ ꯑꯗꯨ ꯅꯪ ꯑꯇꯣꯞꯄ ꯀꯩꯀꯥ ꯁꯨꯝ ꯍꯥꯏꯕꯗꯤ ꯌꯦꯟ ꯉꯥꯅꯨ ꯅꯠꯇꯕ ꯑꯇꯣꯞꯄ ꯀꯩꯀꯥ ꯂꯣꯏꯔꯛꯄ ꯀꯩ ꯀꯩ ꯂꯩꯒꯦ ꯍꯥꯏ ꯍꯥꯏꯕꯤꯕꯅꯤꯣ ꯑꯗꯨꯁꯨ ꯇꯥꯕ꯭ꯔꯣ
ꯑ
ꯇꯥꯔꯔꯕꯣ ꯇꯥꯔꯕꯨ ꯇꯥꯗ꯭ꯔꯕꯣ ꯅꯪꯕꯨ ꯀꯃꯥꯏꯅ ꯇꯧꯔꯤꯅꯣ ꯑꯗꯨ